ꯄꯣ ꯍꯜꯂꯣ ꯕꯥꯗꯔ
ꯍꯜꯂꯣ ꯕꯗꯔ ꯅꯨꯡꯉꯥꯏꯔꯤꯕ꯭ꯔꯣ ꯕꯗꯔ
ꯅꯨꯉꯥꯏꯔꯦꯍꯦꯅꯦ ꯕꯗꯔ ꯑꯁ ꯎꯗꯕ ꯀꯨꯏꯔꯦꯅꯦ ꯑꯁ
ꯀꯨꯏꯔꯦꯅꯦ
ꯑꯁ ꯀꯃꯥꯏ ꯀꯃꯥꯏ ꯇꯧꯔꯤꯒꯦ
ꯅꯨꯡꯉꯥꯏꯔꯤ ꯍꯥꯏꯕ ꯇꯥꯔꯦꯅꯦ
ꯍꯩ ꯌꯨꯝꯗ ꯂꯩꯕ꯭ꯔꯣ ꯍꯟꯗꯛꯇꯤ
ꯌꯨꯝꯗ ꯂꯩꯌꯦ ꯎꯝ
ꯎꯝ ꯎꯨ
ꯄꯨꯟꯁꯤꯁꯦ ꯂꯨꯋꯤꯅꯦ
ꯍꯥ
ꯄꯨꯟꯁꯤꯁꯦ ꯂꯨꯋꯤꯅꯦ
ꯑꯁ ꯂꯨꯒꯅꯤꯅꯦ ꯑꯁ ꯊꯕꯛ ꯊꯨꯅ ꯇꯧꯗꯗꯤ ꯌꯥꯔꯔꯣꯏꯅꯦ ꯂꯨꯔꯤꯗꯣ ꯈꯔ ꯂꯥꯏꯊꯣꯛꯅꯕꯀꯣ ꯑꯁ ꯌꯥꯗ꯭ꯔꯦ ꯌꯥꯗ꯭ꯔꯦ ꯄꯨꯟꯁꯤꯁꯦ
ꯕꯗꯔꯗꯤ ꯑꯁ ꯂꯣꯀꯦꯜ ꯈꯛꯇ ꯉꯥꯏꯔꯦꯅꯦ
ꯂꯣꯀꯦꯜ ꯈꯛꯇ ꯉꯥꯏꯔꯦ
ꯂꯣ
ꯑꯩ ꯀꯦ ꯀꯧꯔꯛꯀꯦꯀꯣ ꯅꯪꯉꯣꯟꯗ ꯑꯥ ꯑꯥꯒꯁ ꯅꯠꯇ꯭ꯔ ꯁꯦꯞꯇꯦꯝꯕꯔ ꯑꯗꯥꯏꯗ
ꯑꯣ
ꯏꯝꯐꯥꯜ ꯋꯦꯁ ꯗꯤꯕꯤꯖꯟ ꯁꯨꯄꯔ ꯗꯤꯚꯖꯟ ꯁꯥꯟꯅꯅꯤꯡꯉꯥꯏ
ꯑꯥ ꯌꯥꯏ
ꯄꯩꯁꯥ ꯗꯨꯗꯥꯗꯤ ꯈꯪꯗꯦ
ꯑꯥ
ꯑꯗꯣ ꯑꯗꯣ ꯑꯩ ꯈꯔꯕꯨꯗꯤ ꯉꯥꯡꯅꯕꯤꯒꯦ ꯃꯣꯏ ꯃꯦꯠꯁꯄꯨꯗꯤ ꯑꯍꯨꯝ ꯃꯔꯤ ꯈꯛꯇꯅꯦꯕꯀꯣ ꯁꯥꯟꯅꯗꯣꯏꯁꯦ ꯑꯥ ꯄꯩꯁꯥꯗꯤ ꯌꯥꯝ ꯌꯥꯝꯅꯗꯤ ꯄꯤꯗꯕꯅꯦ ꯃꯣꯏ
ꯑꯥ
ꯑꯗꯣ ꯍꯥꯏꯅꯔꯒ ꯑꯩ ꯈꯔ ꯄꯩꯁꯥꯒꯤ ꯃꯇꯥꯡꯗ ꯃꯣꯏ ꯈꯔ ꯌꯥꯝꯒꯅꯤ ꯍꯥꯏꯕꯗꯤ ꯑꯩ ꯑꯗꯨꯝ ꯍꯥꯏꯔꯛꯀꯦ ꯅꯉꯣꯟꯗ
ꯑꯧ ꯌꯥꯏ
ꯍꯣꯏ ꯕꯦꯔꯥꯅꯦ
ꯔꯤꯡꯗꯥꯏ ꯅꯩꯔ ꯂꯩꯔꯦ ꯍꯥ
ꯅꯨꯡꯉꯥꯏꯔꯤꯀꯣ
ꯅꯨꯡꯉꯥꯏꯔꯤ ꯑꯩꯁꯨ
ꯑꫭ
ꯔꯤꯡꯗꯥꯏꯗꯤ ꯅꯩꯔ ꯂꯩꯔꯦꯅꯦ ꯍꯟꯗꯛꯇꯤ
ꯉꯁꯦ ꯅꯩꯔꯦꯅꯦ
ꯐꯖꯅ
ꯈꯣꯏ ꯂꯩꯗꯨꯗꯤ ꯈꯣ ꯈꯣꯏ ꯂꯩꯕ ꯀꯥꯟꯗꯨꯗꯤ ꯄ꯭ꯔꯣꯐꯦꯁ꯭ꯅꯜꯅꯦ ꯀꯩꯅꯣ
ꯅꯠꯇꯦ ꯃꯣꯏ ꯀꯩꯅꯣ ꯇꯧꯕꯩꯅꯤꯗ ꯑꯗꯨꯕꯨꯗꯤ ꯄꯩꯁꯥꯒꯤ ꯃꯇꯥꯡꯗꯩꯅꯤꯗ
ꯎꯝ꯫
ꯍꯧꯖꯤꯛ ꯇꯧꯔꯤ ꯑꯗꯨꯃꯥꯏꯅ ꯍꯥꯟꯅ ꯇꯧꯔꯝꯃꯗꯤ ꯀꯃꯥꯏ ꯇꯧꯔꯝꯒꯅꯤ ꯐꯖꯅ ꯁꯥꯟꯅꯔꯛꯀꯅꯤ
ꯎꯝ ꯍꯧꯖꯤꯛꯇꯒꯤ ꯍꯦꯟꯅ ꯑꯩꯈꯣꯏꯅ ꯐꯖꯔꯅꯤꯅꯦ
ꯎꯝ ꯍꯧꯖꯤꯛ ꯇꯧꯋꯦ ꯑꯗꯨꯃꯥꯏꯅ ꯊꯥꯏꯅꯗꯒꯤ ꯑꯗꯨꯃꯥꯏ ꯇꯧꯔꯛꯑꯕ ꯄꯤꯁ ꯍꯧꯖꯤꯛꯀꯤ ꯏꯁꯀ꯭ꯋꯥꯗꯇꯣ ꯀꯩꯁꯨ ꯅꯠꯇꯦ ꯇꯣꯏ ꯊꯨꯗꯦꯛ ꯀꯅꯦ
ꯃꯥꯅꯦ ꯆꯨꯝꯃꯦ
ꯌꯥꯝ ꯅꯣꯛꯞ ꯄꯪꯅꯣꯛꯞ ꯅꯣꯛꯞꯄ ꯅꯠꯇꯦ ꯀꯩꯅꯣ ꯊꯥꯏꯅꯤꯡꯒꯤꯁꯨ
ꯎꯝ꯫
ꯃꯣꯏꯅ ꯁꯦꯜ ꯄꯤꯗꯕꯗꯨꯗ ꯔꯤꯛꯁ ꯂꯧꯅꯤꯡꯗꯕ ꯃꯤꯁꯤꯡꯗꫭ
ꯎꯝ꯫
ꯄ꯭ꯔꯦꯛꯇꯤꯁꯅꯤꯅ ꯋꯥꯊꯤ ꯋꯥꯔꯦꯝꯒꯤ ꯄ꯭ꯔꯦꯛꯇꯤꯁ ꯉꯥꯛꯇ ꯇꯧꯁꯜꯂꯦ
ꯄꯥꯇꯤꯁꯅ ꯊꯥ ꯑꯍꯨꯝ ꯃꯔꯤ ꯇꯧꯁꯤꯜꯂꯦ ꯇꯣꯔꯃꯦꯟ ꯂꯥꯛꯑꯗꯤ ꯃꯤ ꯑꯃꯨꯛ ꯋꯥꯏꯔꯦ
ꯑꯥ ꯑꯗꯨꯅꯦ ꯄ꯭ꯔꯦꯛꯇꯤꯁꯅ ꯑꯃ ꯇꯧ ꯄ꯭ꯔꯦꯛꯇꯤꯁꯅ ꯄ꯭ꯂꯦꯌꯔ ꯇꯣꯉꯥꯟꯅ ꯑꯃ ꯇꯧ ꯇꯣꯔꯅꯥꯃꯦꯟ ꯇꯣꯔꯅꯥꯃꯦꯟ ꯂꯥꯛꯑꯒꯅ ꯇꯣꯔꯅꯥꯃꯦꯟ ꯊꯣꯛꯄꯗꯗ ꯄ꯭ꯂꯦꯌꯔ ꯇꯣꯉꯥꯟꯅ ꯑꯃꯨꯛ ꯊꯣꯛꯄ ꯑ ꯑꯉꯛꯄꯅꯦ ꯃꯣꯏꯁꯦ
ꯎꯝ꯫ ꯉꯛꯄꯅꯦ ꯃꯣꯏ ꯄ꯭ꯔꯣꯐꯦꯁ ꯃꯣꯏ ꯄ꯭ꯔꯣꯐꯦꯁ꯭ꯅꯜꯁꯦ ꯀꯥꯏꯗꯒꯤ ꯂꯧꯔꯛꯄ ꯄ꯭ꯔꯣꯐꯦꯁ꯭ꯅꯜꯗꯨꯅꯤ ꯀꯒꯤꯅꯣ
ꯂꯩꯀꯥꯏ ꯋꯥꯔꯛ ꯃꯃꯤꯡꯇꯒꯤ ꯊꯝꯃꯤꯕ ꯍꯥꯏꯗꯨꯅꯦ
ꯎꯝ꯫
ꯆꯥꯛ ꯆꯥꯔꯕꯣ
ꯑꯁ ꯆꯥꯔꯦ ꯀꯨꯏꯔꯦꯗ ꯑꯥꯐ꯭ꯇꯔꯅꯨꯟꯒꯤꯁꯨ ꯆꯥꯈ꯭ꯔꯦꯅꯦ ꯑꯁ ꯄꯤꯇꯧꯅꯤ ꯎꯁꯣꯏ ꯍꯥꯏ ꯇꯥꯔꯦꯅꯦ ꯁꯤꯖꯟꯗꯦꯅꯥ ꯫
ꯍꯥꯥ
ꯎꯁꯣꯏ ꯎꯁꯣꯏ꯫
ꯎꯁꯣꯏ ꯆꯥꯏꯌꯦ ꯑꯁ꯫
ꯎꯝ ꯎꯝ
ꯗꯨꯗꯤ ꯀꯩꯅꯣ ꯇꯧꯕꯩꯅꯤꯅꯦꯒꯣ ꯁꯤꯖꯟ ꯂꯣꯏꯕꯩꯅꯤꯅꯦꯒꯣ ꯫
ꯎꯝ ꯑꯁꯤꯗ ꯅꯣꯏꯒꯤ ꯅꯤꯇꯤ ꯑꯗꯨꯝ ꯆꯥꯔ ꯂꯩꯔꯦꯅꯦ꯫
ꯇꯦꯃꯤꯠ ꯁꯒꯪꯒ ꯍꯥꯞꯄ ꯆꯥꯥꯁꯜꯂꯣ꯫
ꯃꯔꯛ ꯃꯔꯛꯇꯗꯤ ꯆꯥꯏꯗꯣ ꯑꯁ ꯆꯃꯟꯕꯗꯒꯤ ꯑꯁ ꯍꯥꯎꯗ꯭ꯔꯦꯅꯦ꯫
ꯎꯗꯕ ꯀꯨꯏꯔꯦ ꯅꯡꯁꯣ ꯫ ꯖꯥꯗꯣꯅꯪ ꯖꯥꯗꯣꯅꯪ ꯃꯇꯝꯗꯒꯤ ꯎꯗꯕꯗꯣ꯫
ꯎꯝ ꯃꯥꯅꯤ ꯫ ꯃꯇꯝ ꯂꯩꯔꯤꯗꯥ
ꯎꯝ ꯑꯗꯣ ꯑꯃ ꯅꯪꯒ ꯍꯦꯛ ꯂꯥꯛꯃꯤꯟꯅꯕ ꯅꯨꯄꯥꯗꯣ ꯑꯦꯝꯕꯥꯄꯦꯗꯣ꯫
ꯀꯩ ꯍꯥꯏꯕ
ꯃꯇꯝꯗ ꯅꯪꯒ ꯅꯣꯏ ꯈꯨꯟꯒꯤ ꯅꯨꯄꯥ ꯑꯃ ꯅꯪꯒ ꯂꯥꯛꯃꯤꯟꯅꯕꯗꯣ ꯃꯤꯡꯗꯤ ꯍꯥꯏꯔꯣꯏꯒꯦ꯫
ꯑꯣ ꯑꯣ
ꯑꯗꯨꯗꯤ ꯃꯆꯥ ꯀꯌꯥ ꯁꯨꯈ꯭ꯔꯦ꯫
ꯑꯃꯥ ꯆꯍꯤ ꯆꯍꯤ ꯑꯃ꯫ ꯆꯍꯤ ꯑꯃ ꯍꯦꯜꯂꯦ ꯃꯥꯑꯉꯥꯡꯗꯣ꯫
ꯃꯆꯥꯗꯨꯁꯨ ꯑꯁ ꯐꯖꯔꯦꯅꯦ꯫ ꯃꯥꯗꯤ ꯗꯨꯝ ꯌꯨꯝꯗ ꯂꯩꯔꯕꯣ ꯃꯥꯗꯤ ꯍꯟꯗꯛ꯫
ꯃꯥꯗꯤ ꯎꯝ꯫ ꯌꯨꯝꯗ ꯑꯗꯨꯝ ꯂꯩ ꯑꯗꯨ ꯃꯔꯥ ꯔꯛꯇꯗꯤ ꯑꯗꯨꯝ ꯀꯩ ꯍꯥꯏꯁꯤꯔꯥ꯫ ꯂꯣꯀꯦꯜꯗꯗꯤ ꯑꯗꯨꯝ ꯂꯣꯀꯦꯜꯒꯗꯤ ꯄ꯭ꯔꯣꯐꯦꯁꯅꯦꯜ ꯉꯥꯛꯇꯅꯤ ꯀꯩꯅꯣꯅꯦ ꯫
ꯃꯥꯅꯤ ꯃꯥꯅꯤ ꯃꯥꯅꯤ ꯆꯨꯝꯃꯤ ꯆꯨꯝꯃꯤ꯫ ꯑꯗꯨ ꯉꯥꯠꯇꯅꯤ꯫ ꯍꯟꯗꯛꯇꯤ ꯕꯣꯜ ꯈꯔ ꯐꯖꯗꯧꯔꯛꯇꯣꯔꯤꯅ ꯈꯔ ꯍꯣꯔꯦꯟ ꯅꯨꯡꯗꯥꯡꯗꯤ ꯍꯥ꯫ ꯅꯣꯏꯒꯤ ꯆꯨ ꯆꯨꯠ ꯆꯨ ꯆꯨꯠ ꯆꯨ ꯆꯨꯨꯠꯇꯣ ꯍꯨꯔꯦꯟ ꯁꯟꯅꯔꯛꯀꯅꯤꯅꯦ ꯍꯥ ꯫
ꯎꯝ ꯈꯔꯗꯤ ꯁꯣꯛꯀꯗ꯭ꯔꯥ ꯈꯪꯗꯦꯅꯦ ꯍꯣꯔꯦꯟꯖꯦ ꯫
ꯍꯣꯔꯦꯟꯗꯤ ꯅꯣꯏ꯫ ꯆꯤꯎ ꯆꯨꯠ ꯀꯥꯡꯕꯨꯗꯣ ꯄꯣꯛꯀꯗꯕ ꯃꯥꯜꯂꯤꯗꯥ ꯁꯄꯦꯟꯒꯤ ꯈꯨꯠꯇꯒꯤ꯫
ꯁꯄꯦꯟꯁꯨ ꯀꯌꯥ ꯐꯖꯗꯦꯗ꯫
ꯍꯣꯏ ꯐꯖꯕꯗꯤ ꯑꯣꯏꯗꯦ ꯑꯗꯨꯏꯁꯨꯀꯣ ꯍꯟꯗꯛꯁꯤꯡꯁꯦ ꯊꯥꯖꯗꯕ ꯇꯤꯝ ꯉꯥꯠꯇ ꯐꯖꯩ ꯍꯥꯏꯕ꯫ ꯕ꯭ꯔꯥꯖꯤꯜꯒꯗꯣ ꯌꯥꯝ ꯊꯤꯌꯦ ꯑꯥꯔꯖꯦꯟꯇꯤꯅꯥꯁꯨ ꯌꯥꯝ ꯐꯖꯗꯦ ꯊꯤ ꯊꯤꯌꯦ ꯑꯗꯨꯝ ꯄꯣꯔꯇꯨꯒꯜꯁꯨ ꯐꯖꯔꯛꯀꯗ꯭ꯔꯥ ꯍꯥꯏꯔꯒ ꯊꯤꯌꯦ ꯁꯄꯦꯟꯖꯨ ꯊꯤꯌꯦ꯫ ꯑꯗꯨꯒ ꯐꯖꯕ ꯑꯝꯇ ꯂꯩꯇꯦꯗ ꯐꯖꯕ ꯍꯥꯏꯕꯕꯨ ꯀꯥ ꯑꯥ ꯀꯕꯣꯕꯔꯗꯦ ꯫ ꯑꯗꯨꯒ ꯀꯣꯡꯒꯣ ꯑꯗꯨꯁꯤꯡꯗꯣ ꯐꯖꯩ ꯖꯄꯥꯟ
ꯎꯝ
ꯖꯄꯥꯟꯗꯤ ꯐꯖ ꯐꯖꯔꯒ ꯗꯨꯝ ꯂꯩꯍꯧꯒꯔ꯭ꯦꯅꯦ ꯎꯄꯥꯏ ꯂꯩꯇꯦ꯫
ꯥꯄꯥꯏ ꯂꯩꯇꯦ ꯅꯪꯗꯤ ꯀꯔꯤ ꯇꯤꯝ ꯊꯥꯖꯒꯦ ꯍꯟꯗꯛꯀꯤ ꯇꯣꯔꯅꯃꯦꯟꯁꯦ꯫
ꯀꯔꯤꯅꯣ ꯑꯩꯈꯣꯏꯗꯤ ꯑꯪꯀꯔꯥꯃꯦꯁꯤꯗ ꯂꯩꯔꯦꯅꯦ ꯑꯪꯀ꯭ꯔꯥ ꯃꯦꯁꯤꯗ ꯑꯩꯈꯣꯏꯗꯤ꯫
ꯗ ꯂꯤꯇꯜ ꯕꯣꯏ ꯐ꯭ꯔꯣꯝ ꯔꯣꯖꯥꯔ꯭ꯌꯧꯒ ꯇꯧꯕꯗꯗꯣ ꯑꯗꯨꯗ ꯑꯗꯨꯝ ꯂꯩꯔꯦ ꯑꯩꯈꯣꯏꯗꯤ꯫
ꯑꯪꯀ꯭ꯔꯥ ꯃꯦꯁꯤ ꯍꯟꯗꯛꯁꯤ ꯊꯥꯖꯗꯦꯕ꯫
ꯊꯥꯖꯗꯕ ꯀꯣꯝꯗꯨꯅꯤꯅꯦ ꯉꯥ ꯍꯦꯛꯇ ꯂꯩꯔꯝꯃꯤꯁꯦ꯫ ꯕꯔꯗꯔ ꯏꯌꯥ ꯌꯥꯗꯦꯗꯥ꯫
ꯐꯖꯅ ꯂꯥꯏ ꯈꯨꯔꯃꯨꯀꯣ꯫
ꯁꯨ ꯍꯟꯗꯛꯁꯨ ꯑꯃꯨꯛ ꯊꯥꯡꯒꯠꯂꯗꯤ ꯈꯔ ꯐꯔꯛ ꯇꯥꯅꯤꯍꯦ ꯅꯣꯏ ꯆꯨ ꯆꯨꯠ ꯀꯥꯡꯉꯨꯗꯣ꯫
ꯍꯟꯗꯛ
ꯇꯤꯝ ꯁꯣꯟꯕꯒ ꯑꯃꯨꯛ ꯇꯥꯏ ꯈꫭꯠꯂꯦ ꯑꯃꯨꯛ ꯍꯥꯏꯔꯛꯇꯣꯏꯅꯤ꯫
ꯆꯨꯝꯃꯤ ꯆꯨꯝꯃꯤꯅꯦ ꯇꯤꯝ ꯁꯣꯝꯃꯤ ꯁꯣꯜꯂꯦꯅꯦ꯫
ꯁꯦꯁ ꯑꯦꯁ ꯑꯗꯨꯕꯨ ꯄꫭꯔꯇꯨ ꯌꫭꯅ ꯄꯣꯔꯇꯨꯒꯜꯁꯨ ꯒ꯭ꯔꯨꯞ ꯋꯤꯟꯅꯔ ꯇꯥꯔꯝꯃꯗꯤ ꯑꯥꯔꯖꯦꯟꯇꯤꯅꯥꯒꯤ ꯀꯩꯅꯣꯗ ꯂꯥꯛꯇꯣꯏꯅꯤꯅꯦ꯫ ꯃꯣꯏꯒꯤ ꯄꯨꯜꯔꯣꯝꯗ ꯑꯁꯣꯟꯕ ꯇꯤꯝꯔꯣꯝꯗ꯫ ꯏꯁ ꯀꯔꯤ ꯃꯣꯏꯅ ꯔꯨ ꯔꯅꯔꯁ ꯇꯥꯖꯔꯒ ꯁꯤ ꯑ ꯙꯞꯇꯤ꯫
ꯑꯗꯨꯒ ꯃꯤ ꯄꯣꯂꯦꯟꯒꯤ ꯁꯦꯂꯦꯕ꯭ꯔꯦꯁꯟ ꯇꯧꯔꯤꯕ ꯄꯣꯠꯇꯨꯕꯨ ꯑꯁ ꯗ ꯑꯦꯐꯦꯛ ꯑꯣꯐ ꯔꯣꯅꯥꯜꯗꯣ ꯀꯥꯏꯅ ꯆꯔꯨꯅꯦꯍꯦ꯫ ꯌꯥꯗꯦ ꯕ꯭ꯔꯗꯔ ꯅꯣꯏ ꯔꯣꯅꯥꯜꯗꯣ ꯀꯥꯡꯒꯨꯁꯦ꯫ ꯁꯤꯌꯥꯔ ꯁꯕꯦꯟ ꯀꯥꯡꯕꯨꯁꯤꯡꯁꯦ ꯆꯩꯅꯝ ꯅꯝꯃꯦꯗ ꯌꯥꯗꯦꯗ꯫
ꯍꯌꯦꯡꯁꯦ ꯌꯦꯡꯕ ꯑꯣ ꯍꯣꯔꯦꯟꯁꯦ ꯌꯦꯡꯕ ꯇꯥꯔꯤꯅꯦ ꯑꯗꯨꯗꯤ꯫
ꯑꯩꯗꯤ ꯀꯩꯅꯣꯗ ꯊꯥꯔꯦꯍꯦ ꯁ꯭ꯄꯦꯟꯗ ꯊꯥꯔꯦ ꯑꯩꯈꯣꯏꯗꯤ꯫
ꯑꯠꯆꯥ ꯆꯥ ꯌꯦꯡꯕ ꯇꯥꯔꯦ꯫
ꯑꯦ ꯑꯗꯨ ꯍꯥꯏꯔꯒ ꯅꯣꯏꯗꯤ ꯀꯦꯝꯗ ꯊꯝꯍꯧꯕ ꯐꯤꯁꯤꯡꯗꯣ ꯂꯣꯏ ꯂꯧꯔꯦ ꯍꯥꯏꯗꯥꯏ ꯅꯣꯏꯗꯤ꯫
ꯑꯦ ꯑꯥ ꯂꯧꯗꯦꯗ꯫ ꯑꯁ ꯀꯤ ꯑꯥ ꯁꯉꯥꯏꯄ꯭ꯔꯧꯗ ꯂꯩꯕꯀꯥꯟꯗꯣ
ꯑꯥ꯫
ꯑꯗꯨꯗꯩ ꯊꯝꯍꯧꯈ꯭ꯔꯦ ꯂꯧꯗ꯭ꯔꯦ꯫
ꯑꯩ ꯁꯉꯥꯏꯄ꯭ꯔꯧ ꯅꯠꯇꯦ ꯀꯣꯟꯙꯧꯖꯝꯒꯤꯗꯣ ꯍꯥꯏꯕ꯫
ꯀꯣꯟꯊꯧꯖꯝꯗꯨꯗ ꯐꯤ
ꯑꯩꯗꯤ ꯐꯤ ꯂꯣꯏ ꯊꯝꯍꯧꯈ꯭ꯔꯦ ꯑꯩꯒꯤ ꯑꯗꯨꯗ ꯕ꯭ꯂꯥꯡꯀꯦꯠ
ꯑꯁ꯫
ꯕꯦꯠꯁꯤꯠ ꯀꯩꯀ ꯂꯣꯏ ꯊꯝꯍꯧꯔꯕ꯫
ꯈꯪꯗ꯭ꯔꯦ ꯀꯥꯎꯈ꯭ꯔꯦ ꯀꫭꯟꯊꯧꯖꯝꯒꯤꯗꫭ꯫ ꯀꯨꯏꯃꯟꯕꯒꯤ ꯀꯥꯎꯔꯦ꯫
ꯅꯨꯡꯁꯤꯕꯅꯤꯅꯦꯀꯣ꯫
ꯎꯝ ꯅꯠꯇꯣꯅ
ꯍꯩ ꯍꯩ ꯍꯩ ꯍꯩ ꯅꫭ ꯅꫭ ꯅꫭ
ꯎꯝ ꯇꯧꯒꯅꯨ ꯑꯗꯨꯝ ꯇꯧꯒꯅꯨ꯫
ꯑꯣ ꯑꯁ ꯑꯩꯗꯣ ꯑꯁ ꯌꯥꯝ ꯁꯣꯏꯈ꯭ꯔꯦꯅꯦ꯫
ꯈꯤꯇꯪꯗꯤ ꯌꯥꯕꯅꯦꯗ ꯀꯩꯝ ꯇꯧꯗꯕꯅꯦꯗ꯫
ꯑꯥ ꯑꯩꯒꯤꯗꯣ ꯑ ꯅꯤꯄꯥꯟ ꯃꯄꯥꯟꯗꯤꯀꯣ
ꯑꯥ
ꯅꯤꯄꯥꯟ ꯃꯥꯄꯟꯗꯤ ꯌꯥꯗ꯭ꯔꯦ ꯍꯥꯏꯇꯥꯔꯦ
ꯑꯗꯣ ꯑꯩ ꯀꯩꯅꯣꯝ ꯍꯥꯏꯕꯤꯒꯦꯕ ꯅꯣꯏ ꯁꯤ ꯁꯉꯥꯏꯄꯧꯗ ꯂꯩꯕ ꯃꯇꯝꯗꯣ
ꯍꯣ
ꯅꯣꯏ ꯑꯗꯨ ꯀꯩ ꯇꯣꯔꯅꯥꯃꯦꯟꯅꯣ ꯊꯣꯛꯄꯗꯣ ꯁꯤꯀꯦꯟ ꯄ꯭ꯔꯤꯃꯔ ꯂꯤꯒꯔꯥ
ꯎꯝ ꯎꯝ
ꯄ꯭ꯔꯤꯃꯔ ꯂꯤꯒ ꯁꯥꯟꯅꯕꯒꯤꯔ ꯅꯠꯇ꯭ꯔꯒ ꯀꯔꯤ ꯇꯧꯕꯒꯤꯅꯣ ꯅꯣꯏ ꯁꯉꯥꯏꯄꯧꯗ ꯂꯩꯕꯗꯣ
ꯄꯤꯃꯔꯂꯤꯛ ꯑꯣꯏꯔꯝꯅꯤ
ꯐꯔꯁ ꯄ꯭ꯔꯤꯃꯔ ꯂꯤꯛ ꯇꯨꯔꯥ
ꯐꯥꯔꯁ ꯐꯥꯔꯁ ꯄꯔꯤꯃꯔ ꯂꯤꯛ ꯑꯁ ꯀꯥꯎꯔꯦꯅꯤ ꯑꯈꯣꯏ ꯁꯦꯀꯦꯟꯗ ꯌꯥꯎꯕ꯭ꯔꯥ ꯌꯥꯎꯔꯅꯤ ꯐꯥꯔꯁꯔ ꯁꯦꯀꯦꯟꯔ ꯈꯪꯗ꯭ꯔꯤꯅꯦ ꯊꯠꯇꯅꯤꯀꯣ ꯂꯧꯕꯗꯨ ꯁꯦꯀꯦꯟꯗ꯭ꯔꯅꯤ ꯀꯣ ꯂꯧꯕꯗꯣ
ꯅꯣꯏ ꯁꯥꯟꯅꯕ ꯃꯇꯝꯗꯣ ꯆꯦꯝꯄꯤꯌꯟ ꯂꯧꯕ꯭ꯔꯥ
ꯂꯧꯗꯦ
ꯑꯗꯨꯗꯤ ꯐꯥꯔꯁ ꯑꯣꯏꯔꯝꯃ
ꯐꯥꯔꯁ ꯐꯥꯔꯁ ꯑꯣꯏꯔꯝꯅꯤ
ꯑꯥ
ꯁꯦꯀꯦꯟꯗꯅꯦꯕꯀꯣ ꯃꯣꯏ ꯂꯧꯏꯗꯣ ꯇꯥꯕ꯭ꯔꯣ
ꯑꯧ ꯇꯥꯏꯌꯦ ꯇꯥꯏ
ꯁꯦꯀꯦꯟꯗꯅꯦꯕ ꯃꯣꯏ ꯂꯧꯔꯝꯃꯤꯗꯣ ꯐꯥꯔꯁꯇꯗꯤ ꯑꯈꯣꯏ ꯌꯥꯎꯋꯦ ꯀꯩꯁꯨ ꯀꯅꯥ
ꯑꯁ ꯀꯌꯥ ꯀꯩꯅꯣ ꯇꯧꯗꯦꯗ ꯀꯣꯁꯇꯣ ꯑꯁ ꯄꯥꯝꯗꯦꯗ ꯃꯗꯤ ꯑ ꯄꯔꯐꯃꯦꯟꯁ ꯗꯥꯎꯟ ꯑꯣꯏꯍꯜꯂꯦ
ꯃꯥꯅꯦ
ꯀꯣꯏ ꯍꯦꯠ ꯀ꯭ꯋꯥꯁꯇꯣ ꯌꯥꯗꯦꯕ ꯍꯧꯖꯤꯛ ꯍꯧꯖꯤꯛ ꯔꯤꯡꯗꯥꯏ ꯑꯗꯨ ꯑ ꯅꯨꯄꯥꯗꯣ
ꯑꯠ ꯑꯗꯨꯗꯤ ꯑꯗꯨꯗꯤ ꯌꯥꯏ ꯍꯥꯏꯕꯅꯦ
ꯍꯥꯥ
ꯍꯧꯖꯤꯛꯀꯤꯗꯨꯗꯤ ꯑꯗꯨꯝ ꯌꯥꯏ ꯍꯥꯏꯕꯅꯦꯕ
ꯍꯣꯏ ꯍꯧꯖꯤꯛꯀꯤ ꯌꯥꯏꯌꯦꯕꯀꯣ ꯑꯩꯅ ꯍꯥꯏꯕꯗꯤ ꯄ꯭ꯔꯦꯁꯤꯗꯦꯟꯒ ꯌꯥꯅꯗ꯭ꯔꯦ ꯍꯥꯏꯌꯦꯕ ꯄ꯭ꯔꯦꯁꯤꯗꯦꯟꯒ ꯁꯥꯎꯅꯔꯦ ꯍꯥꯏꯕ ꯑꯈꯣꯏꯒꯤ ꯍꯥꯟꯅ ꯀꯣꯆ ꯑꯣꯏꯔꯝꯕꯗꯣ ꯃꯥ ꯃꯅꯤꯄꯨꯔꯒꯤ ꯀꯣꯆꯀ ꯇꯧꯔꯒ ꯆꯠꯄꯗꯣ
ꯑꯣ
ꯃꯅꯤꯄꯨꯔꯒꯤ ꯀꯣꯁꯀ ꯇꯧꯔ ꯆꯠ ꯄꯗ ꯃꯥ ꯃꯥꯒꯤ ꯍꯤꯁꯇ꯭ꯔꯤ ꯑꯗꯨꯝ ꯀꯩꯅꯣ ꯍꯥꯏꯕꯗꯀꯣ
ꯑꯥ
ꯔꯦꯡꯗꯥꯏꯒꯤ ꯁꯨꯡ ꯄꯟ ꯄꯟꯕꯤꯗꯦ ꯍꯥꯏ ꯑꯩ ꯁꯤ ꯔꯦꯡꯖꯥꯏꯁꯨ ꯀꯣꯁ ꯇꯧꯔꯒ ꯈꯣꯠꯂꯦ ꯑꯗꯨꯒꯤ ꯄ꯭ꯔꯁꯤꯗꯦꯁꯦ ꯁꯥꯎꯔꯦꯕ ꯃꯥꯁꯦ
ꯅꯨꯡꯉꯥꯏꯇꯦꯍꯦ ꯑꯁꯤꯗꯤ
ꯃꯥ ꯃꯥꯒꯤ ꯂꯦꯇꯦꯁ ꯀ꯭ꯂꯕ ꯍꯥꯏꯔꯒꯗꯤ ꯀꯔꯤꯅꯣ ꯑꯃ ꯍꯥꯏꯕꯅꯤꯅ ꯃꯥꯒꯤ ꯑꯀꯣꯟꯕ ꯀ꯭ꯂꯕ ꯃꯦꯅꯦꯖ ꯇꯧꯈꯤꯕꯗꯣ ꯀꯔꯤꯅꯣ ꯁꯤ ꯂꯦꯡꯗꯥꯥꯏꯒ ꯍꯥꯏꯈꯤꯗꯕꯅꯦꯕ ꯃꯥꯒꯤ ꯑꯍꯥꯟꯕ ꯀ꯭ꯂꯕ ꯑꯃ ꯃꯦꯅꯦꯖ ꯇꯧꯕꯒꯤ ꯍꯥꯏꯕꯅꯦꯕ ꯍꯦꯛꯇ ꯑꯗꯨ ꯍꯟꯗꯛ ꯀ꯭ꯂꯥꯁꯥꯒꯤ ꯃꯦꯠꯁꯇꯣ ꯑꯄꯧ ꯑꯩꯈꯣꯏ ꯄ꯭ꯔꯁꯤꯗꯦꯟꯗꯣ
ꯑꯧ
ꯑꯩꯈꯣꯏꯒꯤ ꯄꯄꯥꯗꯨ ꯌꯥꯝ ꯁꯥꯎꯈꯤꯕꯅꯦꯕ ꯃꯣꯏ ꯉꯝꯃꯁꯨ ꯍꯧꯖꯤꯛ ꯑꯩꯈꯣꯏ ꯀ ꯀꯣꯆ ꯍꯥꯟꯅ ꯑꯣꯏꯔꯝꯕ ꯀꯣꯆꯀꯤ ꯀ꯭ꯂꯕ ꯑꯃ ꯍꯧꯖꯤꯛ ꯍꯟꯗꯛ ꯀ꯭ꯂꯥꯁꯥꯗꯣ ꯀ꯭ꯂꯥꯁꯥꯗ ꯃꯥ ꯀꯣꯆꯁ ꯇꯧꯋꯦꯕ ꯑꯗꯨꯗ ꯃꯣꯏ ꯉꯝꯃꯁꯨ ꯀꯩꯝ ꯇꯧꯔꯔꯣꯏꯕ ꯈꯪꯕ꯭ꯔꯥ ꯆꯦꯝꯄꯤꯌꯟ ꯇꯥꯕ ꯈꯣꯠꯄ ꯀꯩꯝ ꯂꯩꯔꯣꯏꯕ ꯈꯪꯕ꯭ꯔꯥ ꯑꯗ ꯃꯣꯏꯅ ꯀꯟꯅ ꯁꯥꯟꯅꯁꯜꯂꯛꯄ ꯈꯔ ꯌꯦꯡ ꯌꯦꯡꯉꯒ ꯁꯥꯟꯅꯅꯁꯦ ꯍꯥꯏꯔꯀꯣ ꯑ ꯍꯣꯏ ꯔꯦꯡꯗꯥꯏꯅ ꯂꯥꯁ ꯃꯤꯅꯤꯠꯇ ꯒꯣꯜꯕꯨꯗꯤ ꯑꯃꯨꯛ ꯆꯜꯂꯦ ꯑꯗꯨꯒꯤ ꯆꯦꯝꯄꯤꯌꯟ ꯇꯥꯕꯅꯦ ꯑꯦ ꯔꯟꯅꯔꯁꯨ ꯑꯃꯨꯛ ꯇꯥꯈꯤꯕꯅꯦꯕ ꯑꯗꯨꯗ